ꯑꯣ ꯍꯥꯌꯦ ꯀ ꯁꯇꯦ
ꯍꯣꯏ ꯌꯥꯔꯦ ꯗꯥꯏꯔꯦꯛ ꯁꯝꯃꯤꯠ ꯇꯧꯕꯒꯤ ꯍꯧꯖꯤꯛꯇꯤ
ꯎꯝ ꯑꯩ ꯍꯥꯏꯗ ꯗꯔ ꯁꯤꯃꯤꯠ ꯇꯥꯎꯕ ꯌꯥꯕꯅꯦ ꯃꯔꯛꯇ
ꯎꯝ ꯍꯝ
ꯆꯥꯛ ꯆꯥꯒꯦ ꯑꯩꯁꯨ ꯍꯧꯖꯤꯛ ꯑꯣ ꯁꯣꯐꯥꯏ ꯌꯣꯒꯤ ꯃꯄꯥꯗꯣ ꯀꯔꯤꯒꯤ ꯅꯥꯕ꯭ꯔꯥ ꯀꯣ
ꯑꯣ ꯅꯪ ꯁꯡ ꯗꯤꯕ꯭ꯔꯣ
ꯁꯤꯈ꯭ꯔꯦꯅ
ꯑꯣ ꯁꯤꯈ꯭ꯔꯕ꯭ꯔꯥ
ꯁꯤꯈ꯭ꯔꯦ ꯍꯣꯏ ꯑꯩꯗꯣ ꯃꯥꯒꯤ ꯂꯥꯏꯅꯥꯗꯣ ꯀꯥꯎꯈ꯭ꯔꯕ꯭ꯔꯥ ꯀꯥꯎꯈ꯭ꯔꯕꯥ ꯌꯦꯟꯁꯥꯅꯦ
ꯎꯝ
ꯗꯤꯁ ꯋꯤꯛꯅꯦ ꯃꯥ ꯃꯥ ꯄꯥ ꯅꯥꯕꯗꯣ ꯌꯨꯅ ꯍꯥꯏꯕꯅꯦ ꯑꯩꯉꯣꯟꯗꯁꯨ
ꯑꯣ ꯀꯩꯅꯣ ꯎꯝ ꯏꯆꯦ ꯍꯥꯏ ꯁꯤꯒꯤ ꯃꯄꯨꯗꯣ ꯑꯗꯨ ꯑꯗꯨ ꯊꯥꯡꯒꯠꯄ ꯅꯨꯃꯤꯠ ꯑꯣꯏꯕ ꯃꯥꯜꯂꯦꯕ ꯑꯗꯨ ꯅꯨꯄꯥꯗꯣ ꯑꯣꯏꯕ꯭ꯔꯅꯦ ꯎꯝ ꯍꯣꯏ ꯑꯩꯗꯤ ꯃꯁꯛ ꯈꯪꯗꯕꯒꯤ ꯑꯣꯏꯔꯝꯒꯅꯤ ꯌꯥꯝꯅ ꯑꯉꯥꯡ ꯑꯣꯏꯔꯤꯑꯅ ꯀꯣ
ꯍꯣꯏ ꯁꯣꯐꯥꯏ ꯌꯣ ꯅꯈꯣꯏꯒꯤꯗꯤ ꯑꯍꯥꯟꯕ ꯑꯣꯏ ꯁ ꯍꯥꯏꯥꯏꯌꯣ ꯅꯈꯣꯏꯗꯤ ꯑꯉꯥꯡ ꯑꯣꯏꯔꯗꯤ ꯑꯉꯥꯡ ꯑꯣꯏꯔꯛꯀꯅꯤ ꯃꯥꯒꯤ ꯃꯄꯥꯗꯨꯁꯨ
ꯎꯝ ꯑꯩꯁꯨ ꯑꯣꯏꯕ꯭ꯔꯥ ꯑꯗꯨ ꯅꯨꯄꯥꯗꯣꯁꯨ ꯐꯩꯌꯣꯒꯦ ꯃꯄꯥ ꯑꯣꯏꯕ꯭ꯔꯥ ꯍꯥꯏꯅ ꯈꯟꯗꯤ ꯈꯟꯂ ꯂꯩꯕꯅꯤ ꯑꯗꯨ ꯑꯣꯏꯕ ꯃꯥꯟꯂꯦ
ꯑꯣ ꯑꯁ ꯃꯣꯟ
ꯍꯝ
ꯃꯣꯏꯒꯤ ꯇ꯭ꯔꯦꯅꯤꯡꯁꯨ ꯆꯠꯇ꯭ꯔꯦ
ꯁꯤ
ꯑꯩꯈꯣꯏꯒꯤ ꯇꯤꯆꯔ ꯇ꯭ꯔꯦꯅꯤꯡꯗꯨꯁꯨ ꯆꯠꯇꯦꯕ ꯍꯟꯗ
ꯑꯣꯈꯔꯤꯔꯣ
ꯁꯪ ꯗꯦ ꯂꯄꯁꯨꯨꯂꯄꯦ
ꯑꯁ ꯑꯗꯨꯝ ꯆꯠꯇ꯭ꯔꯁꯨ ꯌꯥꯕ꯭ꯔꯅꯦ
ꯆꯠꯅꯤꯡꯅꯦꯕꯒꯤꯅꯦ
ꯔꯔꯤ ꯇꯧ꯭ꯔꯣꯂ ꯏꯕ꯭ꯔꯥꯣ ꯍꯧꯖꯤꯞꯛꯇꯔꯥ
ꯆꯠ ꯆꯥꯎꯥꯅꯦ ꯆꯥꯛ ꯂꯥꯝꯕ ꯍꯧꯔꯦ
ꯀꯁꯨ ꯆꯥꯔ ꯂꯩꯒꯅꯤ
ꯑꯁ ꯑꯩꯁꯨ ꯎꯝ ꯑꯦꯛꯖꯥꯝ ꯁꯥꯕ ꯊꯝꯃꯤꯟꯅꯕ ꯅꯨꯄꯥꯗꯣ ꯄꯩꯁꯥ ꯌꯥꯝ ꯆꯥꯡꯈ꯭ꯔꯕꯅꯦ
ꯑꯗꯨ ꯅꯨꯄꯥ ꯑꯗꯨ ꯅꯨꯄꯥꯉꯣꯟꯂꯔꯥ ꯅꯠꯇ꯭ꯔ
ꯅꯠꯇꯦ ꯘꯔꯤꯒꯤ ꯊꯥꯎꯗꯣ ꯌꯥꯝ ꯇꯥꯡꯉꯦ ꯍꯥꯏꯅ
ꯎꯝ
ꯑꯗꯨꯝ ꯎ ꯗ꯭ꯔꯣꯞ ꯄꯤ ꯇꯋꯦ ꯅꯨꯡꯇꯤꯒꯤ ꯑꯩꯅꯪꯥꯏ ꯍꯟꯅꯦ ꯃꯥꯕꯨ
ꯑꯗꯨ ꯅꯨꯄꯤꯗꯨꯅ ꯀꯩꯅꯣ ꯇꯧꯕ꯭ꯔꯕ ꯎꯝ ꯍꯥꯏꯕꯤꯕꯒꯤꯔꯕ
ꯈꯪꯗꯦ
ꯀꯃꯥꯟꯅꯅꯃꯁꯨ ꯑꯗꯨꯝ ꯆꯠꯠꯇꯅꯦꯅ
ꯎꯝ
ꯀꯁꯤꯟꯕꯗꯤꯅꯥꯇꯦꯅ
ꯃꯥꯒꯤ ꯑꯗꯨ ꯃꯥꯒ ꯑꯗꯨ ꯑꯣꯏꯔꯁꯨ ꯑꯩꯅ ꯅꯨꯡꯉꯥꯏꯗꯕꯅꯤꯅ
ꯎꯝ
ꯗꯗꯤꯗꯂꯤ ꯍꯦꯒꯗꯣ ꯑꯁꯨꯣ ꯌꯦꯡ ꯃ ꯇꯣ ꯈꯔꯦꯔꯤ
ꯍꯒꯌꯥ
ꯕꯔꯤꯡ ꯌꯥꯝ ꯕ꯭ꯔꯅ ꯂꯥꯛꯇꯦ
ꯌꯥꯝ ꯁꯥꯡꯃꯟꯈ꯭ꯔꯕꯒꯦꯀꯣ ꯑꯩꯌꯥ
ꯑꯗꯨꯒ ꯃꯣꯏꯁꯨ ꯅꯣꯏꯗ ꯑꯥꯐꯇꯔ ꯋꯥꯟ ꯋꯤꯛ ꯀꯨꯝꯕꯗ ꯑꯗꯨꯝ ꯊꯣꯛꯑꯦꯅ ꯑꯗꯨꯒꯤ
ꯇꯞ ꯃꯞ ꯍꯣꯏ ꯑꯗꯨꯝ ꯀꯩꯅꯩꯅꯣ ꯍꯨ ꯣꯂꯕꯗ ꯍꯣꯏ ꯃꯟꯗꯨ ꯑꯣꯏꯔꯝꯅꯤ ꯑꯗꯨꯣ ꯑꯃ ꯀꯥꯏꯅ ꯊꯧꯔ
ꯑꯗꯨꯁꯨ ꯑꯁ ꯅꯨꯡꯉꯥꯏꯇ꯭ꯔꯦꯗ
ꯎꯝ ꯑꯦꯄꯤꯁꯣꯠ ꯀꯌꯥ ꯑꯣꯏꯈꯔꯕ꯭ꯔꯥ
ꯇ꯭ꯋꯦꯜꯐ ꯊꯥꯔꯇꯤꯟ
ꯊ ꯑꯃꯖꯤ ꯍꯦꯜꯂꯦꯠ ꯋꯥ ꯐꯇꯤꯟ ꯐꯛꯇꯀꯣ
ꯎꯝ ꯑꯁ ꯍꯦꯔꯣꯒ ꯍꯦꯔꯣꯏꯟꯁꯨ ꯌꯥꯝ ꯅꯨꯡꯁꯤꯕ ꯑꯗꯨꯏꯗꯤ ꯌꯦꯕ ꯅꯨꯡꯉꯥꯏꯗ
ꯎꯝ ꯑ ꯀꯕꯤ ꯏꯂꯝ ꯍꯥꯏꯕ꯭ꯔꯥ ꯌꯦꯡꯕ ꯅꯨꯡꯉꯥꯏ ꯍꯥꯏꯌꯦꯕꯣꯟꯅ ꯗꯣꯛꯇꯔ ꯗꯣꯛꯇꯔ ꯏꯟꯆꯔꯖ ꯁꯥꯕ꯭ꯔꯥꯥꯛ ꯔꯤ ꯍꯥꯏꯕ꯭ꯔꯥ
ꯑꯩꯈꯣꯏꯗꯤ ꯍꯟꯗꯛꯇꯤ ꯃꯨꯚꯤ ꯌꯦꯡꯕ ꯁꯥꯡꯗꯦꯗ
ꯎꯝ ꯌꯥꯝꯕꯅꯤꯅ ꯀꯗꯥꯏꯗ ꯌꯦꯡꯕ ꯌꯨꯝꯗ ꯌꯦꯡꯕ ꯃꯤꯒꯤ ꯌꯨꯝꯗ ꯌꯦꯡꯕ ꯆꯠꯄ ꯑ ꯅꯍꯥꯟꯗꯤ ꯇꯤꯚꯤ ꯑꯃ ꯀ ꯇꯤꯚꯤꯗ ꯌꯦꯡꯕ ꯅꯠꯇ꯭ꯔꯣ
ꯑꯗꯨꯗꯣ ꯅꯗꯦ ꯇꯑꯒ
ꯌꯥꯏ ꯉꯁꯤ ꯑꯌꯨꯛꯁꯨ ꯁꯥꯟꯅꯕ꯭ꯔꯕ
ꯌꯦꯡꯗꯦ ꯍꯣꯏ ꯁꯅꯥꯕꯅ
ꯑꯩꯒꯤ ꯑꯟꯇꯤꯗꯣ ꯀꯜ ꯑꯌꯨꯛ ꯉꯟꯇꯥ ꯀꯣꯜ ꯇꯧꯔꯛꯄ ꯕꯨꯁꯇꯔ ꯀꯥꯞꯄꯤꯌꯣ ꯃꯥꯒꯤ ꯀꯩꯅꯣ
ꯀꯣꯔꯤꯌꯥ ꯀꯔꯤꯌꯥꯔꯁꯅ ꯊꯅꯔꯁꯤ ꯑꯌꯨꯛꯇꯣ
ꯑꯣ
ꯏꯗꯨꯣꯂꯦꯝꯖ ꯀꯣ ꯀꯥꯎ ꯑꯔꯥꯏꯁꯨ ꯍꯒꯄꯗꯠ ꯍꯡ ꯏꯁ ꯆꯣꯠ
ꯐꯥꯏꯅꯦꯜꯗꯗꯤ ꯐꯖꯅ ꯌꯦꯡꯅꯤꯡꯉꯦꯗꯣ ꯌꯦꯡꯕ ꯃꯐꯝ ꯂꯩꯇꯦ ꯇꯤꯚꯤ ꯆꯥꯎꯕꯗ ꯑꯗꯨꯅ ꯅꯠꯇ꯭ꯔꯒ ꯀꯩꯅꯣ ꯃꯥꯗ
ꯅꯣꯏ ꯃꯤ ꯂꯩꯃꯤꯟꯅꯞꯇꯣꯏ ꯃꯤ ꯌꯥꯝ ꯃꯤ ꯑꯃ ꯂꯦꯞꯇꯣꯞꯒꯨꯝꯕ ꯄꯥꯏꯕ ꯌꯥꯎꯗ꯭ꯔꯣ
ꯑꯃꯗꯤ ꯄꯥꯏꯕ ꯌꯥꯎꯋꯦ ꯑꯗꯨꯕꯨ ꯁꯤꯗ ꯊꯝꯗꯦ ꯃꯥꯒꯤ ꯂꯦꯞꯇꯣꯞꯇꯣ
ꯀꯥꯏꯗ ꯊꯝꯕ꯭ꯔꯥ
ꯃꯥꯒꯤ ꯌꯨꯝꯗ ꯑꯝ ꯊ
ꯃꯌꯨꯝꯗꯤ ꯀꯥꯏꯗ
ꯃꯅꯤꯄꯨꯔꯗꯅꯤ ꯍꯍ ꯍꯍ ꯑ
ꯑꯈꯣꯏꯁꯨ ꯇꯤꯚꯤ ꯗꯤ ꯂꯩꯗꯤ ꯂꯩꯌꯦ ꯃꯥꯗꯤ
ꯎꯝ
ꯑꯈꯣꯏ ꯌꯨꯝꯗ ꯂꯥꯏꯕ ꯑꯈꯣꯏ ꯌꯨꯝꯗ ꯂꯥꯏꯕ ꯇꯃꯦꯡꯂꯣꯡꯗ ꯑꯗꯨꯒꯤ ꯐꯣꯟꯗ ꯌꯦꯡꯅꯦ
ꯍ ꯍ ꯍ ꯍ ꯍ ꯍ ꯍ ꯑꯍ ꯍꯨꯡ ꯍꯥ ꯍꯥ ꯍꯥ ꯍꯥ ꯍꯥ
ꯀꯔꯤ ꯔꯣ
ꯇꯥ
ꯇꯞ ꯃꯅꯥꯏꯅ ꯊꯤꯒ
ꯑ ꯍꯨꯝ ꯁꯁ ꯑ ꯅꯪ ꯅꯪꯒꯤ ꯋꯥ ꯑꯍꯨꯝ ꯀꯩꯅ ꯀꯣꯏꯁꯟ ꯈꯨꯍꯪꯅꯣ ꯂꯦꯞꯇꯣꯞ ꯄꯥꯏꯕ ꯂꯦꯞꯇꯣꯞ ꯄꯥꯏꯕ ꯂꯩꯇꯕ꯭ꯔꯥ ꯍꯥꯏꯕꯒꯤꯅꯦꯅ ꯄꯥꯏꯕꯗꯤ ꯂꯩꯌꯦ ꯃꯥꯒꯤ ꯂꯦꯞꯇꯣꯞꯇꯣ ꯄꯨꯁꯟꯗꯕꯒꯤ ꯄꯨꯁꯟꯗꯕꯒꯤ ꯋꯥ ꯉꯥꯛꯇꯅꯦ
ꯆꯞ ꯃꯂ ꯍꯥꯏꯅ
ꯑ
ꯐꯣꯟ ꯑ ꯀꯩꯅꯣ ꯐꯣꯟ ꯏꯁꯀ꯭ꯔꯤꯟꯗꯒꯤ ꯄ꯭ꯔꯣꯖꯦꯛꯇꯔꯒꯤ ꯇꯥꯏꯞꯇ ꯀꯩꯅꯣ ꯇꯧꯕꯗꯣ ꯊꯣꯛꯄ ꯌꯥ꯭ꯕ꯭ꯔꯥꯕ
ꯌꯥꯏꯑꯦ ꯌꯥꯏꯑꯦ ꯑꯗꯣ ꯇ꯭ꯔꯥꯏ ꯇꯧꯗꯦ ꯑꯩꯗꯤ ꯇ꯭ꯔꯥꯏ ꯇꯧꯁꯤꯦꯔꯥ ꯈꯪꯗꯦ
ꯑꯗꯨ ꯌꯥꯔꯗꯤꯗꯨꯗ ꯑꯗꯨ ꯕ ꯌꯥ ꯑꯩ ꯌꯥꯎꯕ ꯌꯥꯏ ꯖꯤꯅꯦꯕ ꯑꯩꯈꯣꯏꯒꯤ ꯋꯥꯜꯗꯨꯗꯤ ꯋꯥꯏꯠ ꯀꯂꯔ ꯑꯣꯏꯕꯅꯦ
ꯈꯔ ꯈꯔ ꯎꯕ ꯑꯩꯈꯣꯏꯒꯤ ꯐꯣꯟꯗꯣ ꯑꯦꯞꯁ ꯑꯃ ꯗꯥꯎꯟꯂꯣꯗ ꯇꯧꯋꯅ
ꯍ ꯌꯥ ꯌꯦꯒꯅꯦꯉ
ꯁꯤꯡꯗꯨꯨ ꯆꯥꯟꯅꯤꯡꯉꯦ
ꯕꯖꯔ ꯀꯔꯝ ꯀꯥꯟꯗ ꯑꯃꯨꯛ ꯎꯁꯟꯅꯒꯦꯔꯥ
ꯅ ꯎꯛ ꯅꯦꯛ ꯎꯛ ꯁꯅꯥꯕ ꯍꯥꯎ ꯍ ꯃꯣꯏ ꯃ ꯃꯔ ꯆꯪꯒꯅꯤ ꯍꯥꯏꯕꯅꯤ ꯑꯩꯁꯨ ꯗꯦꯞꯗꯤ ꯀꯥꯎꯈ꯭ꯔꯦ ꯅ ꯃꯥꯁ
ꯎꯝ
ꯍ
ꯊ ꯊꯦꯡꯅ ꯀꯩꯅꯣ ꯑꯣꯏꯔꯗꯤ ꯐꯔꯦ ꯑꯗꯨꯕꯨ ꯑꯗꯨꯒꯨꯝꯕ ꯐꯧ ꯑꯗꯨꯒꯨꯝꯕꯗꯨ ꯁꯅꯒꯦ ꯍꯥꯏꯔꯗꯤ ꯑꯩꯅ ꯑꯩ ꯊꯦꯡꯅ ꯊꯦꯡꯅ ꯍꯦꯛꯇ ꯐꯝꯕ ꯃꯄꯨ ꯃꯄꯨꯗꯁꯨ ꯁꯅꯥ ꯌꯦꯡꯅꯤꯡꯕꯅꯤꯅ ꯑꯥ ꯄꯨꯔꯥ ꯌꯥꯗ ꯑꯦ ꯑꯗꯨꯒꯨꯝꯕꯁ ꯅꯥꯅꯕ ꯀꯥꯏꯅꯒꯨꯝꯕꯅ ꯅꯨꯠꯇ ꯑꯣꯏꯔꯗꯤ ꯃꯥ ꯐꯝꯃꯣꯏ ꯃꯥꯒꯤ ꯀꯩꯅꯣ ꯄꯥꯔꯇꯤ ꯇꯧꯅꯤꯡꯉꯥꯏ ꯀꯩ ꯀꯩꯅꯣ ꯄꯥꯏꯔꯒꯠꯆꯈ꯭ꯔꯅꯤ ꯌꯥꯝꯦꯝ ꯅꯨꯡꯉꯥꯏ ꯌꯥꯝ ꯅꯨꯡꯉꯥꯏꯌꯦ ꯃꯣꯏꯕꯨ ꯃꯣꯏꯗꯤ ꯀꯩꯅꯣ ꯑꯗꯨꯝ ꯃꯔꯨꯞꯁꯨ ꯌꯥꯝ ꯂꯩꯕꯅꯤꯅꯀꯣ ꯅꯍꯥꯟꯁꯨ ꯕꯤꯌꯔ ꯇꯦꯁ ꯑꯃ ꯄꯨꯔꯒ ꯕꯧ ꯌꯦꯡꯅꯤꯡꯉꯥꯏꯅꯤ ꯍꯥꯏꯅ ꯄꯨꯔ ꯆꯠꯈ꯭ꯔꯕꯅꯤ ꯑꯗꯨꯒ ꯏꯁꯄꯁꯤ
ꯍꯥꯏꯗꯤ
ꯄꯁꯤꯅꯠꯇꯁ ꯀꯩꯅꯅ ꯈꯪꯗ ꯆꯨꯖꯥ ꯀꯥ ꯑꯦ ꯌꯥꯝ ꯄꯨꯈ꯭ꯔꯕꯅꯦ ꯑꯗꯨꯒ ꯏꯁꯇꯦꯇꯥꯁ ꯊꯥꯒꯠꯄꯗ ꯌꯥꯝ ꯅꯨꯡꯉꯥꯏꯕ ꯃꯣꯏꯗ ꯎꯝ ꯁꯨꯃ ꯃꯣꯏꯒꯤ ꯌꯨꯝꯗ ꯅꯠꯇꯦꯕ ꯃꯥꯒꯤ ꯃꯃꯥꯟꯅꯕꯤ ꯀꯩꯅꯣ ꯗꯦꯜꯂꯤꯗ ꯂꯩꯕ ꯈꯣꯏꯗꯅꯦꯕ
ꯎ ꯎꯝ ꯑꯁ ꯑꯩꯗꯤ ꯑꯗꯨꯒꯨꯝꯕꯗꯤ ꯇꯧꯅꯤꯡꯗꯦꯗ ꯃꯄꯥꯟ ꯃꯄꯥꯟ ꯊꯣꯛꯥꯎꯎꯗꯣ ꯑꯩꯗꯤ ꯑꯗꯨꯒꯨꯝꯕꯗꯤ ꯁꯨꯇꯥꯎ ꯇꯧꯔꯣꯏ
ꯎꯅꯨꯡꯉ ꯃꯥꯏꯗꯤ
ꯅꯨꯡꯉꯥꯏꯌꯦ ꯌꯦꯡꯒꯤꯅꯣ ꯇꯧꯅꯤꯡꯗꯦ ꯍꯥꯏꯌꯣ
ꯍ ꯍꯣꯏ ꯇꯥꯎꯗꯤ ꯇꯥꯎꯅꯤꯦ ꯃꯣꯏꯒꯤ ꯀꯥꯏꯩꯅꯣꯒꯨꯝꯕꯗꯨꯗꯤ ꯑꯗꯨꯕꯨ ꯃꯣꯏꯒꯤ ꯃꯔꯨꯞ ꯃꯄꯥꯡꯗꯣ
ꯅꯪꯗ ꯆꯁꯜꯂ ꯀꯣ ꯃꯤꯅ ꯊꯥꯎꯑꯣ ꯍꯥꯥꯔꯤ ꯊꯥꯅꯤ ꯈꯥꯉꯦꯅꯥ
ꯎꯝ ꯑꯩꯈꯣꯏ ꯃꯅꯥꯛꯇ ꯌꯣꯜꯂꯦꯕ ꯑꯗꯨ ꯅꯨꯄꯥꯁꯨ ꯊꯛꯅꯤꯡꯕ꯭ꯔ ꯑꯗꯨꯪ ꯃꯄꯨ ꯄꯨ ꯃꯥꯜꯂꯦ ꯑꯗꯨ ꯅꯨꯄꯥ ꯃꯁꯤ ꯕꯤꯜꯗꯤꯡꯒꯤ ꯃꯄꯨ ꯃꯥꯜꯂꯦ ꯑꯗꯨ ꯅꯨꯄꯥꯗꯣ ꯅꯍꯥꯟ ꯋꯥꯡꯕ ꯅꯨꯄꯥ ꯂꯩꯌꯦꯅꯥ ꯊꯛꯄꯤ ꯊꯛꯄ꯭ꯔꯥ ꯍꯥꯏꯅ ꯍꯥꯏꯕ ꯊꯛꯇꯦ ꯍꯥꯏꯕꯒꯤ ꯖꯨꯁ ꯄꯤꯌꯔ ꯀꯩꯅꯣ
ꯑꯁ ꯊꯝꯈ꯭ꯔꯣ ꯍꯣꯏ ꯃꯤꯒꯤ ꯀꯣꯜ ꯂꯥꯛ ꯄꯥ
ꯍ
ꯊꯝꯈ꯭ꯔꯣ ꯊꯝꯈ꯭ꯔꯣ
ꯌꯥꯗꯦ ꯍꯉꯀꯣ